ꯍꯂꯣ ꯌꯥꯔꯦ ꯇꯥꯔꯦ ꯑꯍꯝ ꯉꯝꯗꯦ ꯑꯥ ꯍꯧꯖꯤꯛꯔ
ꯎꯝ
ꯍꯧꯖꯤꯛꯇꯤ ꯑꯗꯨꯝ ꯐꯣꯟ ꯃꯦꯠꯔꯒ ꯑꯗꯨꯝ ꯂꯩꯔꯤꯅꯦꯗ
ꯑꯣ
ꯗꯦ
ꯑꯣ ꯑꯩꯁꯨ ꯊꯕꯛ ꯆꯠꯂꯒ ꯂꯩꯔꯦ
ꯇꯧꯌꯤꯅ
ꯎꯝ
ꯆꯥꯛ ꯆꯥꯕꯗꯤ ꯂꯣꯏꯈꯔ꯭ꯥꯕ꯭ꯔꯣ
ꯆꯥꯛꯁꯦ ꯆꯥꯛ ꯆꯥꯗ꯭ꯔꯤꯗ ꯂꯣꯏ
ꯑꯥ ꯅꯪꯗꯤ ꯀꯔꯤ ꯇꯧꯔꯒ ꯂꯩꯕ꯭ꯔꯣ
ꯑꯩꯗꯤ ꯑꯗꯨꯝ ꯑꯗꯨꯝ ꯑꯗꯨꯝ ꯂꯩꯕꯅꯤꯗ ꯊꯕꯛꯁꯨ ꯇꯧꯗꯦ
ꯌꯨꯝꯅ
ꯑ ꯌꯨꯝꯗ ꯅꯅꯥꯠꯇꯩ ꯍꯣꯁꯇꯦꯜꯗ
ꯑꯣ ꯌꯥꯝ ꯐꯩꯅꯦ ꯍꯣꯁꯇꯦꯜꯒꯗꯒꯤ ꯑꯩ ꯍꯥꯏꯔꯁꯨ ꯃꯤꯗꯤ ꯄꯩꯁꯥ ꯇꯥꯥꯟꯕ ꯌꯥꯝ ꯀꯜꯂꯦꯀꯣ
ꯐ꯭ꯔꯤꯗ ꯂꯩꯕ ꯀꯥꯟꯗ ꯇꯧꯕꯅꯦ
ꯑꯣ ꯍꯁꯇꯦꯜ ꯂꯩꯕ ꯍꯥꯏꯕꯁꯦ ꯅꯪ ꯑꯗꯨꯝ ꯂꯥꯏꯔꯤꯛ ꯇꯝꯕꯒ ꯂꯩꯕ꯭ꯔꯥ ꯅꯠꯇ꯭ꯔꯒ ꯇ꯭ꯔꯦꯅꯤꯡ ꯑꯣꯏꯅ ꯆꯠꯂ ꯂꯩꯕ꯭ꯔꯥ
ꯇ꯭ꯔꯦꯅꯤꯡ ꯑꯣꯏꯅ ꯆꯠꯄ
ꯑꯆꯠ ꯆꯥ ꯑꯣ ꯇ꯭ꯔꯦꯅꯤꯡ ꯆꯠꯄ ꯍꯥꯏꯕꯁꯦ ꯑꯩꯅ ꯈꯟꯕꯗꯗꯤ ꯅꯔꯁꯀꯨꯝꯕ ꯑꯣꯏꯔꯝꯒꯗꯕ ꯃꯥꯜꯂꯦꯗ
ꯎꯝ ꯑꯣꯏꯔꯝꯃꯦ ꯃꯥꯅꯦ ꯃꯥꯅꯦ
ꯑꯁ ꯑꯗꯨꯗꯤꯅꯗꯤ ꯌꯥꯝ ꯐꯩꯅꯦ ꯃꯤꯒꯤ ꯁꯦꯕꯥ ꯇꯧꯕꯅꯤꯅꯀꯣ ꯅꯣꯏꯗꯤ ꯕꯣꯔ ꯕꯣꯔ ꯐꯖꯅ ꯐꯪꯒꯅꯤ ꯌꯨꯝ ꯄꯥꯟꯕ ꯃꯇꯝꯗ ꯑꯍꯥꯟꯕ ꯅꯨꯄꯥ ꯄꯥꯝꯃꯦ ꯍꯥꯏꯔꯁꯨ ꯅꯨꯄꯥ ꯄꯤꯒꯅꯤ ꯏꯁꯣꯔꯅ
ꯂꯧꯕꯤꯗ꯭ꯔꯗꯤ ꯀꯃꯥꯏꯅ ꯇꯧꯗꯣꯏꯕ
ꯇꯧꯅꯤ ꯇꯧꯅꯤ ꯍꯥꯏꯕꯗꯤꯀꯣ ꯏꯁꯣꯔꯁꯨ ꯈꯪꯉꯦꯕ ꯎꯝ ꯃꯣꯏꯅ ꯅꯤꯔꯤꯁꯦ ꯄꯤꯗ꯭ꯔꯗꯤ ꯌꯥꯔꯔꯣꯏ ꯃꯣꯏꯗꯤ ꯁꯦꯕꯥ ꯇꯧꯕ ꯃꯤꯅꯤꯅ ꯍꯥꯏꯅꯀꯣ
ꯑ ꯌꯨꯝ ꯄꯥꯟꯗ꯭ꯔꯒ ꯁꯦꯕꯥ ꯑꯗꯨꯝ ꯇꯧꯔꯣꯅ ꯄꯤꯔꯗꯤ ꯀꯃꯥꯏ ꯇꯧꯗꯣꯏꯕ
ꯑꯗꯨꯗꯤ ꯑꯦ ꯑꯗꯨꯗꯤ ꯌꯥꯗꯦꯍꯦ ꯌꯨꯝ ꯄꯜꯈꯤꯒꯦ ꯌꯨꯝ ꯄꯥꯟꯗꯕꯤꯗꯤ ꯀꯃꯥꯏꯅ ꯂꯩꯅꯤꯉꯥꯏꯅꯣ
ꯍꯧꯖꯤꯛꯀꯥꯟꯗꯤ ꯄꯥꯟꯗ꯭ꯔꯁꯨ ꯑꯗꯨꯝ ꯂꯩꯕ ꯃꯤ ꯌꯥꯝꯃꯦꯅ
ꯈꯪꯗꯦ ꯑꯗꯨꯃꯥꯏꯅꯗꯤ ꯇꯧꯅꯨ ꯑꯗꯨꯃꯥꯏꯅꯗꯤ ꯇꯧꯒꯅꯨꯗ
ꯇꯧ ꯈꯥꯟꯗꯦ ꯃꯤꯒꯤ ꯑꯗꯨꯝ ꯃꯤꯅ ꯐꯔꯗꯤ ꯍꯣꯏ ꯃꯤ ꯑ ꯂꯥꯛꯀꯦ ꯑꯗꯣ ꯐꯠꯇ ꯐꯠꯇ꯭ꯔꯗꯤ ꯎꯄꯥꯏ ꯂꯩꯇꯦ
ꯎꯝ ꯑꯗꯣ ꯆꯥꯛꯇꯤ ꯄꯨꯡ ꯀꯌꯥꯗ ꯆꯥꯅꯤꯕ꯭ꯔꯥ ꯆꯥꯈ꯭ꯔꯦ ꯍꯥꯏꯕ꯭ꯔꯥ ꯑꯩ ꯉꯁꯥꯏ ꯍꯪꯕꯗꯣ ꯃꯤ ꯈꯥꯎꯈ꯭ꯔꯦꯅꯤ
ꯑꯥ ꯆꯥꯗ꯭ꯔꯤ ꯎꯝ ꯂꯧ ꯆꯥꯛ ꯂꯧꯕ ꯇꯟꯕꯒꯤ
ꯑꯆꯠ ꯆꯥ ꯑꯣ
ꯏꯃꯥꯟꯅꯕꯤ ꯈꯣꯏꯅ ꯆꯥꯛ ꯂꯧꯕ ꯀꯨꯝꯈ꯭ꯔꯦ ꯑꯗꯨꯒ ꯉꯥꯏꯔꯤꯕ ꯇꯥꯔꯦ
ꯎꯝ ꯍꯣꯏ ꯅꯣꯏ ꯃꯤ ꯀꯌꯥ ꯀꯌꯥꯒꯨꯝꯕ ꯂꯩꯒꯦ ꯃꯣꯏ ꯅꯣꯏꯃꯤꯁꯦ ꯑꯗꯨꯗ ꯂꯩꯕꯗꯣ
ꯑꯥ ꯑꯩꯈꯣꯏ ꯔꯨꯝꯗꯗꯤ ꯃꯤ ꯃꯉꯥ ꯂꯩꯌꯦ
ꯑꯣꯀꯦ ꯑꯗꯨꯠꯇ ꯌꯥꯝ ꯐꯩꯅꯦ ꯑꯗꯨꯗꯤ
ꯎꯝ
ꯑꯩꯗꯤ ꯑꯩꯗꯤ ꯅꯔꯁ ꯇꯧꯕ ꯃꯤꯁꯤꯡꯒ ꯌꯥꯝ ꯊꯥꯒꯠꯄꯅꯦ ꯈꯪꯕ꯭ꯔꯥ ꯑꯁꯦꯡꯕ ꯌꯥꯝ ꯊꯥꯒꯠꯂꯦꯕ ꯃꯣꯏꯗꯤꯀꯣ ꯃꯣꯏꯒꯤ ꯑꯋꯥꯕꯗꯣ ꯑꯗꯨꯝ ꯈꯪꯕ ꯍꯥꯏꯕ ꯇꯥꯔꯦꯗ ꯑꯩꯈꯣꯏ ꯏꯆꯦꯁꯨ ꯑꯣꯏꯕꯤꯒꯤꯀꯣ
ꯑꯣ
ꯈꯪꯕ ꯑꯩꯗꯤ ꯍꯤꯗꯥꯛ ꯀꯥꯞꯄꯁꯨ ꯀꯤꯁꯨ ꯀꯤꯗꯦꯗ ꯎ ꯄꯪꯌꯥ ꯌꯥꯏ ꯑꯗꯨꯕꯨ ꯃꯤ ꯈꯨꯠ ꯈꯔ ꯅꯥꯕ ꯍꯥꯏꯕꯗꯤ ꯑꯃ ꯂꯩꯌꯦ
ꯎꯝ ꯍꯣꯏ ꯂꯩꯕꯅꯦ ꯑꯩꯒꯤꯁꯨ ꯅꯥꯏꯌꯦ ꯍꯥꯏꯌꯦ
ꯑꯗꯨ ꯅꯍꯥꯟꯗꯤꯀꯣ ꯑꯩꯀꯣ ꯅꯥꯕ ꯃꯇꯝꯗ ꯃꯨꯔꯛ ꯑꯩꯈꯣꯏ ꯏꯆꯦ ꯁꯨ ꯃꯌꯨꯝ ꯄꯥꯟꯈ꯭ꯔꯕꯅꯤꯅ ꯃꯉꯣꯟꯗ ꯈꯇꯪ ꯗꯤꯄꯦꯟ ꯇꯧꯕꯗꯤ ꯅꯨꯡꯉꯥꯏꯇꯦ ꯍꯥꯏꯅ ꯑꯩꯈꯣꯏꯗꯣ ꯑꯗꯨꯝ ꯑꯩꯗꯣ ꯆꯠꯈ꯭ꯔꯦꯕ ꯈꯪꯕ꯭ꯔꯥ ꯑꯗꯨꯒ ꯑꯦꯠꯂꯤꯁ ꯐꯣꯔꯗꯤꯖꯀꯨꯝꯕ ꯂꯩꯕꯗꯣ ꯃꯣꯏ ꯑꯁ ꯏꯟꯇꯔꯟꯗꯨꯅ ꯑꯩꯉꯣꯟꯗ ꯀꯥꯞꯍꯟꯕꯅꯤꯅ ꯖꯤꯌꯑꯣꯀꯣ ꯊꯤꯟꯕꯗꯨꯀꯣ ꯑꯌꯥ ꯀꯌꯥꯃꯨꯛꯁꯨ ꯁꯥꯎꯅꯤꯡꯕ꯭ꯔꯥ ꯏꯗꯣ ꯌꯥꯝ ꯊꯣꯛꯈ꯭ꯔꯕꯀꯣ
ꯑꯥ ꯑꯦ ꯇꯤꯟꯀꯥꯡ ꯑꯗꯨ ꯍ‌ꯣꯏꯗꯣ ꯑ ꯍꯩꯇꯕ ꯃꯤꯁꯨ ꯌꯥꯝ ꯂꯩꯌꯦ ꯍꯩꯕ ꯃꯤꯁꯨ ꯂꯩ
ꯀꯔꯤ ꯍꯩꯇꯅꯤꯉꯥꯏ ꯌꯥꯎꯕ꯭ꯔꯥ ꯑꯗꯨꯝ ꯈꯨꯠꯇ ꯌꯦꯡꯉꯗꯤ ꯑꯗꯨꯝ ꯑꯩꯗꯤ ꯁꯤꯡꯂꯤꯗꯨ ꯌꯥꯝ ꯆꯥꯎꯕꯅꯦꯕ ꯈꯪꯕ꯭ꯔꯥ
ꯑꯣ
ꯑꯗꯨꯒꯤ ꯁꯤꯐꯥꯎ ꯀꯥꯞꯄ ꯍꯩꯇ꯭ꯔꯗꯤ ꯈꯪꯗ꯭ꯔ‌ꯦꯗ‌ꯑꯅ ꯄꯤꯔꯛꯑꯣ ꯅꯣꯏ ꯀꯥꯞꯄ ꯍꯩꯇꯔ꯭ꯗꯤ ꯀꯥꯞꯁꯤꯔꯒ ꯍꯥꯏꯌꯦ ꯍꯥꯏꯕꯅꯤ ꯑꯩꯗꯤ ꯆꯤꯟ ꯈꯨꯝꯕꯅꯦ ꯑꯩꯗꯤ
ꯑꯗꯣ ꯑ ꯀꯔꯤ ꯍꯥꯏꯁꯤꯔꯥ ꯚꯦꯟꯗꯣ ꯆꯥꯎꯔꯁꯨ ꯑ ꯏ ꯊꯣꯛꯇꯕ ꯃꯤꯁꯨ ꯂꯩꯕꯅꯦ ꯊꯣꯛꯇꯕꯁꯨ ꯂꯩꯕꯅꯦ
ꯅꯠꯇꯦ ꯃꯥꯅꯦ ꯃꯊꯛꯇ ꯅꯝꯗꯕꯤꯗ ꯂꯩꯗꯅꯀꯣ
ꯑꯥ
ꯁꯤꯡꯂꯤꯗ ꯊꯤꯜꯂꯗꯤ ꯑꯣꯕꯤꯌꯁꯂꯤ ꯑꯃꯅ ꯄ꯭ꯔꯦꯁ ꯇꯧꯗ꯭ꯔꯒꯗꯤ ꯑꯣꯔ ꯅꯠꯇ꯭ꯔꯒ ꯈꯨꯠꯁꯦ ꯈꯤꯇꯪ ꯃꯊꯛ ꯍꯥꯏꯒꯠꯇ꯭ꯔꯗꯤ ꯏꯁꯤ ꯑꯗꯨꯝ ꯃꯈꯥꯗ ꯈꯨꯠꯁꯦ ꯁꯨꯝ ꯃꯈꯥꯗ ꯂꯩꯔꯗꯤ ꯑꯗꯨꯝ ꯇꯥꯈ꯭ꯔꯅꯤꯅ ꯑꯗꯨꯒ ꯖꯦꯀꯣꯞ ꯀꯥꯞꯄ ꯀꯥꯟꯗ ꯃꯅꯤꯡ ꯃꯅꯨꯡꯗ ꯂꯩꯕ ꯄꯤꯟꯗꯣ ꯁꯠ ꯇꯣꯛꯄ ꯀꯥꯟꯗ ꯃꯥꯗ ꯃꯈꯛꯀꯤ ꯈꯨꯠ ꯁꯨꯃꯥꯏꯅ ꯅꯝꯃꯝꯕꯗꯣ ꯅꯝꯗꯕ ꯑꯗꯨꯒꯤ ꯏꯗ‌ꯣ ꯄꯥꯏꯊꯣꯛꯄꯅꯤꯗ
ꯑꯣ ꯑꯣ ꯍꯣꯏ ꯃꯣꯏꯗꯣ ꯐꯥꯔꯁꯇꯗꯤ ꯑꯥ ꯄꯟ ꯄꯟꯗꯕ ꯃꯤ ꯑꯗꯨꯝ ꯄꯪ ꯃ‌ꯣꯏ ꯃꯣꯏꯅ ꯍꯥꯏꯕꯗꯤ ꯄꯟꯗ꯭ꯔꯦꯅ ꯑꯗꯨꯝ ꯈꯟꯕꯒꯤꯅꯦꯕ
ꯎꯝ ꯑꯗꯨꯒꯤ ꯑꯩꯅꯀꯣ ꯑꯁ
ꯉꯍꯥꯟꯗꯁꯨ ꯑꯗꯨꯃꯥꯏꯅ ꯇꯧꯋꯦ ꯎ ꯅꯨꯄꯤ ꯑꯃꯅ ꯎꯝ ꯀꯔꯤ ꯀꯔꯤ ꯏꯟꯁꯇꯤꯇ꯭ꯌꯨꯠ ꯔꯗꯤ ꯈꯪꯗꯦ ꯑꯗꯣ ꯃꯥꯅ ꯖ‌ꯦꯀꯣ ꯄꯥꯟꯕꯗꯣ ꯄꯟ ꯑ ꯄꯜꯂꯦꯕ ꯖꯀ‌ꯣꯞ ꯖꯜꯒ‌ꯣꯠ ꯊꯤꯟꯕꯗꯣ ꯄꯜꯂꯦꯕ ꯑꯗꯣ ꯃꯥꯗꯤ ꯄꯥꯟꯗꯕ꯭ꯔꯅ ꯈꯟꯕꯒꯤ ꯑꯗꯨꯝ ꯂꯧꯊꯣꯛꯈ꯭ꯔꯦꯕ ꯑꯗꯣ ꯏꯗꯣ ꯃꯌꯥꯝ ꯇꯥꯏꯌꯦꯕ ꯑꯩꯅ ꯂꯥꯎꯔꯒ ꯑꯥ ꯇꯧꯍꯟꯕꯅ‌ꯦ ꯑꯗꯨꯝ ꯑꯗꯨꯝ ꯀꯤꯌꯥꯔ ꯇꯧꯗꯕ ꯃꯤꯁꯨ ꯑꯗꯨꯝ ꯂꯩꯕꯅꯦ
ꯎꯝ ꯍꯧꯖꯤꯛ ꯅꯪꯗꯤ ꯁꯤꯕꯤꯌꯔ ꯇꯥꯔꯅꯤ ꯑꯗꯨꯗꯤꯀꯣ ꯃꯤ ꯑꯃꯒꯤ ꯊꯋꯥꯏ ꯀꯟꯈ꯭ꯔ‌ꯦꯕ ꯑꯃꯨꯛꯀ
ꯑꯦ ꯀꯃꯥꯏꯅ ꯍꯥꯏꯔ‌ꯣ
ꯅꯪ ꯑꯁ ꯅꯪ ꯕꯣꯔ ꯌꯥꯝ ꯐꯪꯒꯅꯤꯗ ꯅꯪ
ꯑꯗ‌ꯣ ꯉꯁꯤ ꯏꯕꯥꯅꯤ ꯋꯥꯔꯤ ꯁꯥꯟꯅꯕ ꯐꯪꯕꯁꯦ ꯌꯥꯝ ꯅꯨꯡꯉꯥꯏꯔꯦ ꯑꯗꯣ ꯉꯁꯤꯗꯤ ꯍꯔꯥꯎꯕ ꯐꯣꯡꯗꯣꯛꯄ ꯑꯣꯏꯅ ꯑꯗꯨꯝ ꯎꯁꯥ ꯑꯣꯛꯁꯥꯔ ꯊꯣꯡꯉꯒ ꯑꯩ ꯍꯣꯁꯇꯦꯜꯗ ꯊꯤꯜꯂꯛꯑꯒꯦꯀꯣ
ꯑ ꯑꯁꯦꯡꯕ꯭ꯔꯣ
ꯍꯣꯏ ꯌꯦꯡꯁꯦꯀꯣ ꯍꯥꯏꯕꯗꯤ ꯂꯩꯗꯅ ꯅꯣꯏ ꯃꯤ ꯆꯪꯍꯟꯕ ꯌꯥꯏ ꯌꯥꯗꯦꯒ ꯇꯧꯔꯗꯤ
ꯌꯥꯏ ꯌꯥꯏ ꯌꯥꯕꯅꯦ ꯅꯪꯗꯤ ꯀꯔꯤ ꯀꯔꯤ ꯇꯧꯕ꯭ꯔꯣ
ꯑꯩꯔꯣ ꯑꯩ ꯑꯗꯨꯝ ꯊꯕꯛ ꯃꯆꯥ ꯑꯃ ꯑꯗꯨꯝ ꯇꯧꯔ ꯂꯩꯌꯦ
ꯑꯣ ꯐꯩꯅ
ꯎꯝ
ꯃꯤꯗꯤ ꯎꯝ
ꯅꯪꯁꯦ ꯀꯔꯤ ꯇ꯭ꯔꯥꯏꯞ ꯑꯣꯏꯕ꯭ꯔꯥ ꯀꯣ
ꯑꯩꯔꯣ
ꯔꯣꯡꯃꯩꯔꯥ
ꯑ ꯃꯥꯅꯦ
ꯑꯣ ꯑꯗꯨꯒ ꯃꯥꯅꯦ ꯑꯩꯁꯨꯅꯦ ꯑꯗꯨ ꯅꯪꯒꯤ ꯃꯤꯡꯗꯣ ꯇꯣꯉꯥꯟꯅ ꯊꯣꯛꯂꯛꯄꯗꯨꯗꯀꯣ ꯑꯩꯗꯤ ꯀꯔꯝꯕꯔꯥ ꯍꯥꯏꯅ ꯈꯟꯕꯅꯤꯗ
ꯑ ꯑꯩꯅ ꯎꯝ ꯑꯩꯅꯕꯤꯕꯥ ꯍꯥꯏꯇꯥ
ꯎꯝ
ꯑꯗꯨꯒꯤ ꯋꯥꯅꯤ ꯀꯣꯅ ꯄꯥꯅꯔꯁꯤꯕ
ꯍꯣꯏ ꯑꯗꯣ ꯎꯝ ꯑꯗꯨꯗꯤ ꯑꯩꯁꯦ ꯑꯩꯉꯣꯟꯗ ꯍꯤꯗꯥꯛ ꯀꯥꯞꯄꯤꯒꯗꯕꯗ ꯃꯤ ꯌꯥꯝ ꯂꯩꯔꯦꯅꯦ
ꯂꯑꯣ ꯀꯥꯞꯄꯤꯒꯦ
ꯍ ꯑꯩꯁꯨ ꯅꯪꯒꯤ ꯅꯍꯥꯟ ꯁꯣꯏꯕꯒꯨꯝꯅ ꯑꯗꯨꯃꯥꯏꯅ ꯇꯧꯔꯛꯀꯅꯤ
ꯑꯗꯨꯃꯥꯏꯅ ꯇꯧꯔꯗꯤ ꯑꯩꯗꯤ ꯈꯪꯅꯕ ꯃꯁꯦꯟ ꯑꯣꯏꯔꯗꯤ ꯑꯩꯗꯤ ꯍꯥꯏꯒꯅꯤꯀꯣ
ꯎꯝ
ꯑꯩꯗꯤ ꯑꯩꯗꯤ ꯏ ꯂꯧꯒꯅꯤ ꯅꯣꯏꯗꯒꯤ ꯑꯃꯨꯛꯀ
ꯄꯃꯨꯕ꯭ꯔꯣꯅꯦ ꯍꯥ
ꯀꯔꯤ ꯒ꯭ꯔꯨꯞꯔ ꯂꯕ ꯕ꯭ꯥꯂꯠ ꯒ꯭ꯔꯨꯞ
ꯑꯦ ꯑꯦꯅꯦ ꯑꯥ
ꯑꯩꯅ ꯑꯣ ꯄꯣꯖꯤꯇꯤꯞꯁꯨ ꯅꯠꯇꯦ ꯅꯦꯒꯦꯇꯤꯞꯁꯨ ꯅꯠꯇꯦ ꯃꯜꯇꯤꯄ꯭ꯂꯥꯏ
ꯑꯣꯅ ꯑꯣ ꯃꯤ ꯃꯌꯥꯝꯗꯤ ꯑꯣꯅ ꯐꯩꯑꯦ ꯍꯥꯏꯕ ꯅꯠꯇ꯭ꯔꯣ
ꯑꯣ ꯐꯩꯌꯦ ꯍꯥꯏ ꯍꯣꯏ
ꯑꯩꯁꯨ ꯑꯣꯏꯗꯤ ꯐꯥꯒꯗꯕ
ꯑꯣꯗꯤ ꯗꯣꯅꯔꯅꯤꯅ ꯃꯤꯌꯥꯝꯒꯤꯗꯃꯛꯇ ꯀꯠꯊꯣꯛꯄꯤꯕ ꯍꯥꯏꯕ ꯇꯥꯔꯦꯅꯦ
ꯎꯝ ꯎꯝ
ꯅꯪ ꯏ ꯀꯌꯥꯔꯛꯇꯤ ꯄꯤꯈ꯭ꯔꯕ
ꯑꯩ ꯄꯤꯗ꯭ꯔꯤ ꯑꯁ ꯑꯩ ꯄꯤꯔꯗꯤ ꯁꯤꯔꯅꯤ
ꯎꯝ ꯑꯩꯗ ꯑꯅꯤꯔꯛ ꯄꯤꯈ꯭ꯔꯦ
ꯑ ꯉꯍꯥꯟ ꯕ꯭ꯂꯥꯠ ꯗꯣꯅꯦꯁꯟꯒꯤ ꯇꯔꯥꯅꯗꯤ ꯇꯧꯔꯝꯅꯦꯕ ꯑꯗꯣ ꯄꯤꯅꯤꯡꯕ ꯃꯤꯅ ꯄꯤꯌꯣ ꯅꯗꯤ ꯍꯥꯏꯕꯅꯦ ꯑꯗꯣ ꯑꯁ ꯑꯩꯗꯤ ꯄꯤꯅꯤꯡꯗꯕꯤꯒꯤ ꯄꯤꯗꯦ
ꯎꯝ ꯅꯪꯁꯨ ꯌꯦꯇꯨꯝ ꯊꯤꯟꯕꯗꯨ ꯀꯤꯕ꯭ꯔꯥ
ꯍꯀꯏ ꯀꯤꯌꯦ ꯀꯅꯥꯅ ꯀꯤꯗꯕ ꯃꯤ ꯂꯩꯕ꯭ꯔꯣ ꯑ ꯑꯩꯗꯤꯀꯣ
ꯎꯝ
ꯍꯥꯏꯗꯤ ꯑꯩ ꯑꯩꯒꯤ ꯏꯁꯥ ꯉꯝꯗ꯭ꯔꯒ ꯍꯣꯁꯄꯤꯇꯥꯜꯗ ꯆꯠꯀꯦ ꯍꯥꯏꯔꯗꯤ ꯑꯩꯗꯤ ꯒꯣꯕꯔꯃꯦꯟꯗ ꯆꯠꯂꯣꯏ ꯄ꯭ꯔꯥꯏꯚꯦꯠꯇ ꯑꯣꯏꯅ ꯆꯠꯀꯅꯤ ꯒꯣꯚꯔꯃꯦꯟꯅꯗꯤ ꯀꯔꯤ ꯍꯥꯏ ꯏꯁꯇꯨꯗꯦꯟ ꯌꯥꯝ ꯂꯩꯅ ꯃꯣꯏꯅ ꯄꯪꯊꯤꯟ ꯊꯤꯟꯕꯗ ꯄꯥꯝꯗꯦꯕ ꯑꯗꯨ ꯑꯣꯏꯕꯒꯤ ꯒꯣꯚꯔꯃꯦꯟꯗꯗꯤ ꯅꯔꯁ ꯑꯣꯏꯅ ꯊꯤꯡꯗꯅ ꯑꯁꯤꯒꯤ ꯖꯦꯅꯤꯝꯁꯇꯗꯤ ꯏ ꯁꯨꯡꯂꯥꯛ ꯂꯥꯛꯂꯣꯏ ꯍꯩꯇꯕ ꯃꯤꯁꯨ ꯌꯥꯝ ꯂꯩꯩꯕ
ꯎꯝ ꯅꯪ ꯂꯩꯕꯁꯦ ꯀꯔꯤꯗ ꯂꯩꯕ꯭ꯔꯥ ꯅꯪ ꯖꯦꯅꯤꯝꯁꯇ ꯑꯗꯨꯝ ꯆꯠꯄ꯭ꯔꯣ ꯅꯪ
ꯍꯣꯏ ꯖꯦꯅꯤꯝꯁꯗ ꯑꯗꯨꯝ ꯆꯠꯂꯦ
ꯃꯤ ꯑꯃ ꯂꯩꯕꯅꯦ ꯗꯨꯗ
ꯑꯣ ꯅꯔꯁꯔꯥ ꯅꯠꯇ꯭ꯔꯒ ꯏꯁꯇꯨꯗꯦꯟꯔꯥ
ꯗꯣꯛꯇꯔꯅꯤꯗ
ꯑꯣ ꯗꯣꯛꯇꯔꯔꯥ ꯑꯣ ꯐꯏꯀꯣ
ꯅꯪ ꯈꯪꯒꯦꯔꯥ ꯈꯪꯗꯦꯅꯦ ꯏꯁꯄꯦꯛ ꯍꯥꯞꯄꯅꯦꯀꯣ ꯑꯗꯨꯒ ꯃꯥꯒꯤ ꯌꯨꯝꯅꯥꯛꯇꯣ ꯒꯦꯡꯉꯩꯗ ꯂꯣꯏꯕꯅꯦ
ꯑꯣ ꯈꯪꯗꯦ ꯗꯣꯛꯇꯔ ꯑꯣꯏꯔꯁꯨ ꯅꯨꯄꯤꯔꯥ ꯅꯨꯄꯥꯔꯥ
ꯅꯨꯄꯥꯅꯦ ꯃꯤ ꯈꯔ ꯇꯦꯟꯕꯅꯦ
ꯈꯪꯇꯦ
ꯃꯁꯛꯇꯤ ꯑꯗꯨꯝ ꯃꯁꯛꯇꯤ ꯑꯗꯨꯝ ꯃꯉꯣꯟꯗ ꯃꯥ ꯃꯥ ꯑꯗꯨꯝ ꯎꯔꯗꯤ ꯈꯪꯈ꯭ꯔꯅꯤꯅ
ꯍꯥꯎ ꯀꯃꯥꯏꯅ ꯈꯪꯗꯣꯏꯕ ꯁꯤꯗꯁꯨ ꯔꯣꯡꯃꯩ ꯌꯥꯝ ꯂꯩꯔꯤꯅ
ꯑꯣ
ꯗꯣꯛꯇꯔꯁꯤꯡꯁꯨ
ꯎꯝ ꯑꯩꯒꯤ ꯏꯃꯥꯟꯅꯕꯤꯁꯨ ꯂꯩꯅꯦ
ꯑꯣ ꯑꯗꯨꯝ ꯏꯟꯇꯔꯟ ꯑꯣꯏꯕ꯭ꯔꯥ ꯅꯠꯇ꯭ꯔꯒ ꯁꯤ ꯑꯗꯨꯝ ꯊꯕꯛ ꯇꯧꯕ꯭ꯔꯥ
ꯏꯟꯇꯔꯟ ꯅꯦꯠꯇ ꯑꯗꯨꯝ ꯊꯕꯛ ꯇꯧꯕꯅꯦ
ꯑꯣ ꯐꯩ ꯐꯩꯌꯦ ꯐꯩ ꯑꯁ ꯑꯗꯨꯗꯤ ꯁꯤꯂꯔꯤꯗꯤ ꯑꯗꯨꯝ ꯌꯥꯝꯒꯅꯤꯀꯣ
ꯈꯪꯗꯦ ꯑꯗꯨꯒꯤ ꯃꯇꯥꯡꯗꯗꯤ ꯑꯩ ꯍꯪꯗ꯭ꯔꯦꯗ
ꯎꯝ ꯑꯣꯏꯔꯝꯒꯅꯤ ꯁꯤꯗ ꯅꯔꯁ ꯇꯧꯕꯁꯤꯡꯁꯨ ꯁꯤꯂꯔꯤꯗꯤ ꯌꯥꯕꯅꯦ
ꯎꯝ ꯑꯗꯣ ꯅꯣꯏꯗꯤ ꯋꯥꯔꯜ ꯀꯞ ꯌꯦꯡꯉꯝꯃꯔꯣꯏꯅꯦꯀꯣ
ꯑꯍꯣꯏ ꯑꯩꯗꯤ ꯌꯦꯡꯗꯦ ꯑꯩꯗꯤ ꯏꯟꯇꯔꯦꯁ ꯂꯩꯗꯕꯅꯤꯅ ꯌꯦꯡꯗ
ꯐꯩꯗ ꯌꯦꯡꯉꯤ ꯍꯣꯏ ꯑꯁ ꯉꯔꯥꯡ ꯌꯦꯡꯕꯒꯤ ꯑꯩꯗꯣ ꯍꯛꯀꯝ ꯆꯜ ꯆꯜꯂꯒ ꯂꯩꯔꯦ ꯍꯧꯖꯤꯛ
ꯁꯄꯣꯔ ꯇꯧꯕ꯭ꯔꯣ
ꯑꯩꯁꯦ ꯏꯪꯂꯟꯗ ꯁꯞꯄꯣꯔꯠ ꯇꯧꯕꯅꯦꯕꯀꯣ ꯑꯗꯨꯕꯨ ꯑꯥꯔꯖꯦꯟꯇꯤꯅꯥ ꯑꯣꯏ ꯀꯥꯈ꯭ꯔꯦ
ꯉꯁꯤꯗꯤ ꯂꯩꯕ꯭ꯔꯣ
ꯉꯁꯤꯁꯦ ꯂꯩꯇꯦ ꯁꯟꯗꯦꯗ ꯊꯥꯔꯠ ꯄ꯭ꯂꯦꯁ ꯂꯩ ꯐ꯭ꯔꯦꯟꯁꯟ ꯏꯪꯂꯟ ꯢꯪꯂꯟ ꯗꯦꯠ ꯇ꯭ꯋꯦꯟꯇꯤ ꯑꯗꯨꯅ ꯑꯔꯖꯦꯟꯇꯤꯅꯥꯒ
ꯑꯦ